ꯑ ꯐꯔꯕ ꯑꯥ ꯇꯔꯦ ꯇꯔꯦ
ꯎꯝ ꯅꯣꯏ ꯅꯆꯤꯟ ꯅꯥꯅꯥꯎ ꯀꯌꯥꯅꯣ
ꯑꯩꯈꯣꯏ ꯏꯆꯤꯟꯜ ꯏꯅꯥꯎ ꯎꯝ ꯈꯣꯏ ꯃꯔꯤ
ꯎꯝ ꯅꯪꯅ ꯑꯥꯍꯜ
ꯅꯨꯄꯤ ꯑꯅꯤ ꯅꯨꯄꯥ ꯑꯅꯤ
ꯑꯥ
ꯅꯣꯏꯗꯤ ꯀꯌꯥ
ꯑꯩꯈꯣꯏꯅ ꯑꯅꯤ ꯑꯩꯒ ꯑꯩꯈꯣꯏꯕꯨꯡꯉꯣꯒ ꯏꯅꯥꯎꯄꯥ
ꯅꯪꯅ ꯍꯥꯟ ꯑꯩꯖꯨ
ꯎꯝ ꯎꯝ ꯃꯣꯏꯗꯤ ꯀ꯭ꯂꯥꯁ ꯀꯌꯥ ꯀꯌꯥ ꯀꯥꯟꯅꯔꯦ
ꯅꯪ ꯍꯟꯗꯛ ꯏꯁꯀꯣꯂꯥꯔꯁꯤꯞ ꯀꯩꯅꯣ ꯇꯧꯔꯕꯣ ꯐꯪꯉ
ꯑ
ꯏꯁꯀꯣꯂꯥꯔꯁꯤꯞ ꯐꯪꯉꯕꯣ
ꯍꯪꯗ꯭ꯔꯤꯗ ꯆꯪꯉꯛꯇ꯭ꯔꯤꯌꯦ ꯑꯩꯒꯤ ꯖꯦꯜꯒꯗ ꯊꯥꯖꯟꯕꯅꯦ
ꯑꯁ ꯑꯩꯈꯣꯏꯅꯤꯃꯛ ꯑꯃꯍꯥꯅꯤꯅꯦ
ꯎꯝ
ꯑꯩꯅ ꯀꯩꯅꯣꯒꯤꯗ ꯑꯥ ꯑꯩ ꯁꯥꯟꯎꯗꯦꯟ ꯊꯖꯟꯕ ꯐꯪꯚꯥꯗ꯭ꯔꯥ ꯐꯪꯉꯣꯏꯗ꯭ꯔꯥ ꯈꯪꯗꯦ
ꯍꯥꯏꯗꯣꯛꯇꯧꯁꯨ ꯋꯥꯠꯂꯤ
ꯍꯥꯏꯗꯣ ꯑꯗꯨ ꯀꯔꯝ ꯀꯥꯟꯗꯒ ꯍꯥꯏꯗꯣꯛꯅꯒꯦ
ꯁꯦꯞꯇꯦꯝꯕꯔ ꯁ꯭ꯋꯥꯏꯗꯒ ꯍꯥꯏꯗꯨꯗꯤ
ꯑꯣ ꯑꯁ ꯌꯥꯝ ꯋꯥꯠꯂꯤꯉꯦ ꯑꯁ ꯐꯪꯕꯤꯔꯗꯤ ꯐꯅꯤꯗ ꯑꯩꯅ ꯈꯜꯂꯤꯕ ꯑꯁꯥ ꯃꯌꯥꯝꯖꯤ
ꯋꯥꯠꯂꯤ
ꯐꯪꯕꯤꯔꯗꯤ ꯐꯪꯕꯤ
ꯑꯩꯁꯨ ꯏꯁꯀꯣꯂꯥꯔꯁꯤꯞ ꯆꯪꯉꯛꯄ ꯉꯥꯏꯔꯕꯅꯤ
ꯎꯝ
ꯅꯣꯏ ꯅꯅꯥꯎꯄꯤ ꯅꯅꯥꯎꯄꯥ ꯍꯣꯏ ꯃꯣꯏꯗꯤ ꯀꯥꯏ ꯀꯥꯏ ꯇꯝꯒꯦ ꯁ꯭ꯀꯨꯜ
ꯈꯣꯏ ꯅꯥꯎꯄꯤꯅ ꯀꯩꯅꯣꯗ ꯇꯝꯃꯦ ꯑꯟꯗ꯭ꯔꯣꯗ ꯇꯝꯃꯦ ꯕꯣꯔꯗꯤꯡ ꯂꯩꯕꯀꯣ ꯑꯗꯒꯤ ꯏꯅꯥꯎꯄꯥꯅ ꯌꯥꯏꯔꯤꯄꯣꯛ ꯏ ꯃꯦꯃꯣꯔꯦꯜ ꯗꯣ ꯈꯪꯕꯔꯥ
ꯎꯝ
ꯑꯗꯨꯗ ꯇꯝꯃꯦ ꯑꯃꯅ ꯀ꯭ꯂꯥꯁ ꯇꯦꯟ ꯊꯥꯗꯣꯏꯕ ꯍꯟ ꯇꯥ ꯑꯃꯅ ꯏꯅꯥꯎꯄꯥꯗꯨꯅ ꯁꯁ ꯀ꯭ꯂꯥꯁ ꯅꯥꯏꯟ ꯀꯥꯔꯤ
ꯑꯣ ꯑꯣ ꯄꯥꯈꯪ ꯂꯣꯏ ꯐꯥꯔꯦꯅꯦ
ꯄꯥꯈꯪ ꯂꯩꯁꯥꯕꯤ ꯂꯣꯏ ꯐꯥꯔꯦ
ꯑ
ꯑꯃ ꯑꯇꯣꯝꯕꯗꯨꯗꯤ ꯀ꯭ꯂꯥꯁ ꯑꯇꯣꯝꯕꯗꯣ ꯀ꯭ꯂꯥꯁ ꯀꯦꯖꯤ ꯀꯥꯗ ꯉꯥꯏ
ꯎꯝ ꯉꯥꯡ ꯑꯣꯏꯔꯤ ꯃꯥꯃꯗꯤ
ꯍꯣꯏ ꯅꯣꯏ ꯑꯕꯨꯉꯣꯗꯤ ꯀꯌꯥ ꯀꯥꯔꯒꯦ
ꯈꯣꯏ ꯑꯕꯨꯉꯣꯖꯨ ꯑꯥꯏꯠ ꯀꯥꯔꯦ ꯀꯩꯅꯣꯗ ꯇꯝꯃꯦ ꯃꯥꯅ ꯁꯦꯀꯔ꯭ꯦꯠ ꯍꯥꯔꯠꯇ ꯇꯝꯃꯦ ꯅꯣꯏ
ꯇꯝꯃꯛꯄ꯭ꯔꯣ
ꯇꯃꯛꯇꯦꯗ ꯑꯩꯕꯨꯗꯤ ꯑꯩꯅ ꯀꯩꯅꯣꯗꯠ ꯇꯝꯃꯦ ꯁꯇꯦꯟꯗꯔꯔꯣꯕꯥꯠꯇ ꯇꯝꯃꯦ
ꯑꯥ
ꯑꯗ ꯑꯈꯣꯏ ꯑꯕꯨꯡꯉꯣꯗꯤ ꯃꯥꯗꯤ ꯃꯁꯥꯖꯨ ꯀꯌꯥ ꯐꯠꯇꯦꯕ ꯑꯗꯨꯅ ꯍꯣꯁ ꯇꯦꯜꯗ ꯂꯩꯕꯗꯣ ꯆꯥꯟꯅꯔꯣꯏꯗꯕ ꯃꯥꯗꯣ ꯑꯗꯨꯒꯤ ꯌꯨꯝꯗ ꯑꯗꯨꯝ ꯂꯩꯍꯧꯔꯦ
ꯁꯈꯔꯥꯔꯀꯤ ꯍꯣꯇꯦꯜ ꯂꯩꯕ꯭ꯔ ꯇꯣꯉꯥꯟꯅ
ꯑꯥ ꯂꯩꯌꯦ ꯑꯥ ꯑꯥ ꯂꯩ ꯑꯗꯨꯗꯗꯤ ꯂꯩꯅꯤꯡꯗꯦ ꯃꯥꯗꯣ
ꯑꯣ ꯀꯥꯏ ꯂꯩꯃꯤꯟꯅꯕ
ꯈꯪꯗꯦ ꯃꯥꯗꯤ ꯕꯣꯜ ꯁꯥꯟꯅꯕ ꯌꯥꯝ ꯄꯥꯝꯃꯦꯕ ꯑꯗꯨꯅ ꯃꯣꯏ ꯕꯣꯜꯒꯤ ꯄꯣꯜꯂꯣꯏꯌꯦꯅ ꯁ꯭ꯀꯨꯜ ꯑꯃ ꯂꯩꯌꯦ ꯍꯧꯖꯤꯛꯀꯤ ꯕꯣꯜꯒꯤꯁꯨ ꯇꯧꯕ ꯑꯗꯨꯒ ꯑ ꯁ꯭ꯀꯨꯜꯁꯨ ꯌꯥꯎꯕ ꯀ꯭ꯂꯥꯁꯁꯨ ꯑꯗꯨꯝ ꯇꯧꯖꯕ ꯂꯥꯏꯔꯤꯛꯁꯨ ꯑꯗꯨꯝ ꯇꯝꯕ ꯑꯗꯨꯗ ꯇꯝꯕ ꯁꯤꯅ ꯑꯃꯨꯛ ꯃꯥꯁꯦ ꯀꯩꯅꯣꯗ ꯂꯩ ꯇꯗꯤ ꯌꯥꯔꯣꯏꯗꯕ ꯃꯣꯏꯒꯤ ꯍꯣꯁꯇꯦꯜꯗ ꯂꯩꯇꯗꯤ ꯌꯥꯔꯣꯏꯗꯕ ꯑꯗꯨꯗ ꯃꯁꯥ ꯐꯠꯇꯕꯅꯤꯅ ꯃꯥꯗꯤ ꯍꯣꯁꯇꯦꯜꯗ ꯂꯩꯕꯗ ꯌꯥꯝ ꯅꯥꯒꯜꯂꯦꯕ ꯌꯥꯝ ꯅꯥꯒꯟꯕꯅꯤꯅ ꯍꯣꯁꯇꯦꯜꯗ ꯂꯩꯕꯗꯨꯣ ꯌꯥꯔꯣꯏꯗꯕ
ꯕꯦꯔꯥꯅꯤꯅꯦ
ꯍꯣꯏ ꯃꯁꯥꯁꯨ ꯌꯥꯝ ꯐꯠꯇꯦꯕ ꯎꯝ ꯆꯥꯕ ꯊꯛꯄꯁꯨ ꯌꯥꯝ ꯄꯦꯠꯂꯦꯕ ꯎꯝ ꯑꯟꯔꯣꯗꯗꯥ ꯇꯝꯃꯦ ꯍꯥꯏꯕꯗꯣ
ꯅꯠꯇꯦ ꯃꯦꯃꯣꯔꯤꯌꯦꯜ ꯇꯝꯕꯗꯣ ꯑꯕꯨꯡꯉꯣ ꯅꯨꯄꯥꯅꯦꯕ ꯀ꯭ꯂꯥꯁ ꯅꯥꯏꯟ ꯀꯥꯔꯤꯕ ꯅ ꯃꯨꯡꯉ ꯀ꯭ꯂꯥꯁ ꯆꯃꯅ꯭ꯔꯥ ꯃꯥꯟꯗ ꯑꯩꯈꯣꯏꯅ ꯑꯃ ꯍꯥꯏ ꯍꯥꯏꯕꯤꯅ ꯑꯣ ꯍꯣꯁꯇꯦꯜꯗ ꯂꯩꯌꯦ ꯑꯩꯈꯣꯏ ꯑꯣꯖꯥꯒꯤ ꯇꯣꯉꯥꯟꯅ
ꯎꯝ ꯎꯝ
ꯀꯨꯏꯔꯦ ꯀ꯭ꯂꯥꯁ ꯁꯤꯛ꯭ꯁꯇꯩ ꯂꯩꯦꯍꯟꯂꯛꯄꯅꯦ
ꯑꯣ
ꯎꯝ ꯌꯥꯝꯕꯦꯝꯗ ꯌꯥꯝꯕꯦꯝ ꯈꯪꯕ꯭ꯔꯥ ꯔꯣꯖꯤ ꯇ ꯑꯣꯏ ꯂꯩꯐꯝ ꯑꯥ ꯑꯗꯨꯒꯤ
ꯑ ꯈꯪꯉꯦ ꯈꯪꯉꯦ ꯍꯨꯏꯀꯞ ꯇꯩꯅꯤ ꯀꯩꯅꯣ ꯑꯩꯁꯨ ꯈꯪꯗ꯭ꯔꯗꯤ ꯀꯩꯅꯣ
ꯍꯍ ꯃꯥꯅꯦ ꯗꯣ ꯌꯥꯏꯔꯤꯄꯣꯛ ꯃꯆꯥꯡꯅꯤ ꯀꯩꯅꯣ
ꯑꯗꯣ ꯄꯥ ꯗꯤ ꯆꯠꯇꯦ ꯍꯥꯏꯗꯤ ꯆꯠꯄꯩ ꯂꯝꯕꯤ ꯈꯪꯅꯕꯁꯨ ꯀꯅꯥꯝ ꯂꯩꯇꯕꯅꯤꯅꯀꯣ
ꯃꯥꯅꯦ ꯃꯥꯅꯦ
ꯀꯩꯁꯨꯝ ꯆꯠꯅꯗꯦꯕ ꯑꯗꯨ ꯂꯝ ꯁꯤ ꯁꯤ ꯁꯤ ꯂꯩꯌꯦꯕꯨꯗꯤ ꯈꯪꯉꯒꯁꯨ ꯄꯣꯛ ꯃꯥꯏꯀꯩꯔꯣꯝꯗ
ꯎꯝ
ꯆꯠꯇꯦ ꯀꯩꯝꯇ
ꯈꯣꯏ ꯃꯣꯏꯔꯥꯡꯄꯨꯔꯦꯟꯗ ꯍꯣꯡꯉꯦ
ꯑꯣ
ꯌꯥꯝ ꯊꯤꯅ ꯀꯩꯅꯣ ꯇꯧꯈ꯭ꯔꯦ ꯂꯥꯞꯅꯈ꯭ꯔꯦ
ꯎꯝ ꯃꯥ ꯐꯝꯗꯨꯒꯤ ꯃꯤꯁꯨ ꯂꯣꯏꯅꯃꯛ ꯍꯣꯡꯉꯦ
ꯎꯝ ꯌꯥꯏꯔꯤꯄꯣꯛꯁꯦ ꯆꯥꯎ ꯆꯥꯎꯏꯤꯀꯣ
ꯎꯝ ꯆꯥꯢ ꯍꯣꯏ ꯌꯥꯏꯄꯣꯛ ꯈꯛꯇꯗ ꯈꯥꯏꯗ꯭ꯋꯤ ꯃꯌꯥꯝꯖꯤ ꯌꯦꯡꯉꯣ
ꯃꯥꯅꯦ ꯑꯩꯈꯣꯏ ꯃꯣꯏꯔꯥꯡ ꯄꯨꯨꯔꯦꯟꯅꯣ ꯑꯗꯨꯁꯨ ꯌꯥꯢꯔꯤꯄꯣꯛ ꯆꯤꯡꯅ
ꯑꯣ
ꯂꯥꯛꯄꯤꯅꯦ ꯍꯥꯏꯕ
ꯍꯣꯢ ꯑꯗꯨꯏ ꯃꯣꯏꯔꯥꯡꯄꯨꯔꯦꯜꯁꯦ ꯀꯩꯅꯣ ꯆꯤꯡꯕ꯭ꯔ ꯏꯝꯐꯥꯜ ꯏꯝꯐꯥꯜ ꯏꯁ ꯆꯤꯡꯕ꯭ꯔꯥ
ꯑ ꯆꯤꯡꯗꯣꯢ ꯑꯣꯢꯔꯝꯒꯅꯤ ꯎꯝ ꯆꯤꯡꯗꯣꯢꯅꯤ
ꯑꯩꯈꯣꯏ ꯏꯝꯐꯥꯜ ꯏꯁ ꯆꯤꯡꯉꯦꯕ ꯑꯗꯨꯏ ꯃꯣꯏ ꯅꯣꯏ ꯂꯝꯕꯤꯗꯤ ꯅꯨꯡꯉꯥꯏꯕ꯭ꯔꯥ ꯆꯠꯊꯣꯛ ꯆꯠꯁꯤ
ꯂꯝꯃꯤꯗꯨꯁꯨ ꯅꯨꯡꯉꯥꯏꯇꯦꯗ ꯁ ꯂꯝꯕꯤꯖꯤ ꯄ꯭ꯔꯥ ꯀꯨꯗꯨꯛꯀꯗꯥꯛ ꯍꯥꯅꯅꯦ ꯃꯣꯏ ꯀꯨꯀꯤ ꯂꯩꯔꯝꯕꯅꯦꯕ ꯍꯥꯏꯗꯤ ꯂꯝꯕꯤꯗꯣ ꯇꯇꯥꯔꯦ ꯃꯣꯏꯔꯝꯄꯨꯔꯦꯟ ꯀꯩꯅꯣꯗꯒꯤ ꯎꯝ ꯌꯥꯝꯕꯦꯝ ꯑꯗꯒꯤ ꯅꯨꯡꯕ꯭ꯔꯪ ꯇꯥꯔꯕ
ꯎꯝ
ꯀꯩꯆꯅꯥꯔꯃꯤ
ꯑꯥ
ꯑꯝ ꯑꯗꯨꯗꯒꯤ ꯅꯅꯦ ꯀꯣꯏꯔꯨꯖ ꯌꯥꯔ ꯀꯩꯅꯣꯕꯣꯛ ꯃꯣꯏꯔꯥꯡ ꯕꯔꯦꯃꯥ ꯆꯠꯄꯖꯦ ꯀꯩꯅꯣꯅꯦꯕ ꯂꯝꯕꯤꯖꯦ ꯌꯥꯝ ꯁꯥꯡꯉꯦꯕ ꯑꯗꯨꯒꯤ ꯃꯔꯛꯇꯨꯗ ꯀꯨꯀꯤ ꯉꯥꯛꯇ ꯌꯥꯝ ꯇꯥꯔꯝꯃꯤꯅ ꯌꯥꯝ ꯆꯥꯎꯅ ꯇꯥꯏꯕ ꯈꯨꯜ ꯑꯧꯗ ꯃꯣꯏꯗꯣ ꯆꯦꯟꯒꯤꯕꯒꯤꯅꯦ ꯑꯗꯒꯤ ꯀꯨꯏꯅ ꯃꯤꯖꯨ ꯂꯩꯅꯗ ꯗꯋꯦ ꯖꯪꯒꯜ ꯑꯣꯜꯂꯦꯕ ꯎꯝ ꯀꯀꯥꯗꯥ ꯍꯥꯅ ꯃꯤ ꯂꯩꯔꯝ ꯗꯥꯏ ꯌꯨꯝꯒꯤ ꯌꯨꯝ ꯑꯃꯠꯇ ꯇꯥꯔꯝꯃꯅꯦꯕ ꯑꯗꯣ ꯍꯧꯖꯤꯛꯇꯤ ꯖꯪꯒꯜ ꯑꯣꯜꯂꯕꯅꯤꯅ ꯀꯩꯍꯇꯥꯔꯦ ꯂꯝꯕꯤꯗꯨꯖꯨ ꯀꯅꯥꯟ ꯌꯦꯡꯖꯤꯟꯕꯤꯅꯤ ꯑꯅ ꯀꯨꯗꯨ ꯀꯗꯥꯛ ꯇꯥ
ꯑꯗꯣ ꯅꯣꯏꯗꯤ ꯂꯩꯔꯤꯅꯤꯗꯅ ꯂꯝꯕꯤꯗꯨ ꯕꯧꯗꯤ ꯑꯗꯥꯔ ꯗꯖꯨ ꯀꯩꯅꯣꯅ ꯁꯥꯝꯀꯨꯃꯥꯔꯒꯤ ꯆꯤꯡꯗꯣꯏ ꯅꯠꯇ꯭ꯔꯣ
ꯃꯥꯅꯦꯕ ꯑꯗꯣ ꯑꯗꯨꯒꯤ ꯂꯝꯕꯤꯗꯣ ꯄꯥꯛ ꯐꯥꯎꯅꯗꯦꯕꯀꯣ ꯍꯔꯤ ꯑꯅꯝꯕꯅ ꯕꯖꯥꯔ ꯑꯣꯀꯣꯕꯦꯂꯤ ꯏꯝꯐꯥꯜ ꯂꯣꯝꯗ ꯆꯠꯅꯗ꯭ꯔꯅꯦ ꯑꯗꯨꯅ ꯏꯐꯜ ꯏꯐꯥꯜ ꯂꯣꯝꯗ ꯆꯠꯀꯦ ꯍꯥꯏ ꯇꯥꯔꯗꯤ ꯑꯗꯨꯒꯤ ꯂꯝꯕꯤꯗꯣ ꯐꯥꯎꯔꯦꯕ ꯑꯁꯨꯝꯅ ꯇꯣꯉꯥꯟꯅ ꯀꯣꯏꯔꯒ ꯂꯝꯕꯤ ꯑꯃ ꯂꯩꯕ ꯑꯗꯨꯒꯤ ꯂꯝꯕꯤꯖꯤꯗꯤ ꯐꯩꯌꯦꯕꯀꯣ ꯑꯗꯣꯝ ꯂꯣꯏꯟ ꯆꯠꯂꯦꯕ ꯑꯦ ꯑꯥꯏ ꯌꯥꯔꯤꯄꯣꯔꯇ ꯆꯠꯀꯦ ꯍꯥꯏꯇꯥꯔꯒꯗꯤ ꯍꯨ ꯍꯨꯖꯤꯛꯀꯤ ꯂꯝꯕꯤ ꯑꯩꯅ ꯍꯥꯏꯕꯗꯣ ꯐꯠꯇꯕꯔꯣ ꯑꯗꯣꯝꯗ ꯇꯥꯗꯣꯏꯅꯦꯕ ꯕ ꯑꯗꯣ ꯃꯤ ꯑꯅꯝꯕꯅ ꯑꯁꯣꯝ ꯏꯝꯐꯥꯜ ꯂꯣꯝꯗ ꯑꯣꯏꯅ ꯀꯥꯟꯅꯩꯌꯦ ꯕꯖꯥꯔꯁꯤ
ꯑꯣ ꯂꯝꯕꯤꯗꯣ ꯐꯠꯇ꯭ꯔꯕꯅꯤꯅ
ꯎꯝ ꯄꯥꯛ ꯆꯠꯅꯗ꯭ꯔꯦꯕ
ꯎꯝ ꯁꯦꯝꯕꯤꯔꯗꯤ ꯑꯗꯣ ꯌꯥꯠ ꯄꯣꯔꯣꯟꯗꯣ ꯀꯨꯝꯖꯔꯗꯤ ꯅ ꯅꯛꯏꯗꯅ
ꯃꯥꯅꯦ ꯃꯥ ꯃꯥ ꯅꯛꯄ ꯍꯥꯏꯖꯦ ꯗꯨꯁꯨ ꯂꯥꯞꯄꯤꯝꯅꯤꯅꯦ
ꯑꯣ ꯕꯖꯥꯔꯒꯗꯨ ꯃꯝꯍꯥꯔꯥ
ꯎꯝ ꯍ ꯍ
ꯎꯝ
ꯗꯨꯅꯥ ꯍꯦꯅ ꯂꯥꯞꯄꯦ ꯏꯝꯐꯥꯜ ꯂꯣꯝꯗ ꯆꯠ ꯁꯤꯕ ꯂꯝꯕꯤꯗꯣ ꯑꯗꯨꯗꯨꯒ ꯌꯥꯏ ꯀꯣꯛꯂꯣꯝꯗ ꯂꯥꯛꯄ ꯂꯝꯕꯤꯁꯤꯒꯅꯦ ꯄꯣꯗ ꯂꯥ ꯄꯦꯔꯏꯐꯥꯜꯅꯦꯅ ꯑꯗꯨꯒꯤ ꯏꯝꯐꯥꯜ ꯂꯣꯝꯗ ꯂꯣꯏ ꯀꯥꯟꯅꯩꯁꯦ
ꯑꯣꯏꯅꯦ ꯎꯝ
ꯃꯁꯥ ꯃꯁꯥꯑꯒꯒꯥꯔꯤꯅ ꯀꯔꯤꯔꯤꯕ ꯃꯥ
ꯎꯝ ꯑꯗꯣ ꯏꯝꯐꯥꯜ ꯏꯝꯐꯥꯜ ꯂꯣꯟ ꯆꯠꯄꯒꯤ ꯂꯝ ꯃꯤꯖꯤꯁꯨ ꯂꯥꯏꯟ ꯆꯦꯟꯍꯦꯟꯗꯕ꯭ꯔꯕ
ꯆ ꯆꯥꯆꯦꯟ ꯂ
ꯑꯣꯁ ꯑꯗꯨꯗꯤ ꯏꯁꯥ ꯏꯁꯥꯅ ꯆꯠꯆꯗꯕ ꯎꯝ
ꯑꯗꯨꯅ ꯃꯁꯥꯏꯗ ꯑꯩꯅ ꯈ꯭ꯔ ꯌꯥꯗꯦꯕ
ꯎꯝ
ꯈ
ꯅꯨꯡꯉꯥꯏꯔꯝꯃꯣꯏꯅꯦ ꯑꯗꯨꯗꯤ ꯑꯁ ꯒꯥꯔꯤꯒ ꯂ ꯑꯥꯏꯇꯗꯤ
ꯌꯥꯗ꯭ꯔꯦ ꯒꯥꯔꯤ ꯂꯩꯇꯗꯤ
ꯎꯝ ꯅꯣꯏ ꯑꯗꯨꯋꯥꯏꯒꯤ ꯃꯤꯁꯨ ꯂꯥꯏꯟ ꯆꯦꯟꯕ ꯑꯃꯐꯥꯎ ꯂꯩꯦ ꯇ ꯅꯗ ꯃꯤꯗ ꯂꯥꯏꯟ ꯆꯦꯜꯂꯗꯤ ꯑꯗꯨꯝ ꯇꯣꯡꯅꯅꯤꯅꯦ ꯑꯩꯅ ꯍꯥꯏꯕꯗꯤꯅꯦ ꯍꯧꯖꯤꯛ ꯅꯣꯏ ꯂꯩꯔꯤ ꯀꯥꯡꯕꯨꯨꯗꯣ ꯃꯣꯏꯅ ꯆꯦꯜꯂꯗꯤ ꯃꯤ ꯑꯗꯨꯝ ꯇꯣꯡꯅꯅꯤ ꯌꯥꯕ
ꯇꯣꯡꯅꯤ ꯇꯣꯡꯧꯕꯅꯤꯕꯀꯣ ꯚꯔꯥꯁꯨ ꯃ ꯌꯥꯝ ꯆꯥꯎꯔꯛꯑꯅꯤꯕ ꯂꯥꯞꯁꯨ ꯂꯥꯞꯄꯕꯅꯤꯅ ꯆꯠꯄꯩ ꯂꯝꯕꯤꯁꯦ ꯍꯥꯏꯗꯤ ꯒꯥꯔꯤꯁꯦ ꯀꯇꯥꯔꯦ ꯑꯩ ꯂꯝꯕꯤ ꯑꯩꯅ ꯐꯩ ꯍꯥꯏꯗꯨꯁꯨ ꯀꯩꯁꯨ ꯌꯥꯝ ꯐꯕꯗꯤ ꯅꯠꯇꯦꯕꯀꯣ ꯀꯕ ꯀ ꯍꯥꯏ ꯋꯥ
ꯑꯥ ꯃꯥꯗꯨꯒ ꯌꯦꯡꯅꯧꯕꯗꯗꯤ
ꯑꯗꯨ ꯑꯃꯗꯨꯗꯒ ꯌꯦꯡꯅꯔꯗꯤ ꯍꯧꯖꯤꯛꯀꯤꯗꯨꯅ ꯍꯦꯟꯅ ꯐꯩ ꯍꯥꯏꯇꯥꯔꯦ ꯏꯝꯐꯥꯜ ꯂꯣꯝ ꯆꯠꯄ ꯂꯝꯁꯤꯅ ꯑꯗ ꯑꯗꯨꯅ ꯚꯖꯥꯖꯨ ꯀꯩꯅꯣ ꯇꯧꯔꯅꯤ ꯃꯌꯥꯝ ꯂꯧꯔꯛꯑꯅꯤ ꯑꯗꯒꯤ ꯃꯤꯁꯨ ꯒꯥꯔꯤ ꯂꯥꯏ ꯀꯥꯏꯗ ꯇꯧꯅꯒꯦ ꯕꯥꯔꯖꯦ ꯂꯨꯄꯥ ꯆꯍꯨꯝ ꯆꯥꯝꯃꯔꯤꯖꯦ ꯀꯅꯥ ꯄꯤꯅꯤꯡꯅꯦ ꯆꯅꯤ ꯆꯍꯨꯝꯖꯦ ꯑꯃꯨꯛꯇꯪ ꯆꯠꯄꯗ
ꯎꯝ
ꯀꯠꯍꯟꯗꯥꯔ ꯗꯩꯅ ꯑꯒꯤ ꯑ ꯃꯣꯔꯥꯡꯄꯨꯂꯦꯟꯗꯩꯅ ꯀꯩꯅꯣꯕꯣ ꯆꯠꯂꯦ ꯈꯜꯂꯖꯦꯕ ꯂꯨꯄꯥ ꯆꯅꯤ ꯇꯤꯡꯉꯦꯕ
ꯎꯝ
ꯑꯗꯨꯒ ꯍꯜꯂꯛꯄꯗꯨꯝ ꯆꯅꯤꯃꯨꯛ ꯇꯤꯡꯉꯤꯅꯦ ꯆꯥꯝꯃ꯭ꯔꯤ ꯇꯤꯡꯉꯣꯏꯗ꯭ꯔꯅꯦ ꯀꯅꯥ ꯆꯠꯄꯤꯗꯣꯏꯕ ꯑꯗꯒꯤ ꯊꯧꯔꯤꯕ ꯃꯄꯨꯗꯨꯁꯨ ꯍꯥꯏꯗꯤ ꯂꯝꯕꯤꯗ ꯀꯩꯗ ꯃꯤ ꯃꯌꯥꯝ ꯇꯣꯡꯉꯝꯃꯤꯁꯨ ꯅꯠꯇꯦ ꯃꯤ ꯑꯝꯅꯤ ꯈꯇꯅꯦ ꯄꯨꯗꯣꯏ
ꯆꯨꯝꯃꯦ ꯆꯨꯝ ꯎꯝ
ꯑ ꯆꯠꯅꯗꯕ ꯎꯝ ꯎꯝ ꯀꯩ ꯏꯟꯖꯥꯡ ꯆꯥꯔꯕ
ꯌꯦꯔꯨꯝ ꯊꯣꯡꯉꯦ
ꯑꯈꯣꯏꯗꯤ ꯀꯥꯡꯁꯣꯏ ꯊꯣꯉꯦ
ꯎꯝ ꯎꯝ ꯌꯥꯝ ꯁꯥꯏ ꯑꯩꯖꯦ ꯍꯧꯖꯤꯛ ꯃꯅꯤꯡꯗ ꯊꯣ ꯍꯥꯡꯆꯤꯠ ꯂꯥꯡꯉꯦꯅ
ꯑꯗꯒꯤ ꯅꯣꯡꯁꯨ ꯀꯩꯅꯣ ꯇꯧꯕ꯭ꯔꯥ ꯃꯪꯕ ꯉꯁꯤꯖꯦ ꯑꯣꯝꯆꯥꯛꯅꯩ ꯌꯝ
ꯍꯣꯏ ꯊꯥꯏꯅꯉꯩ ꯁꯥꯔꯝꯕꯗꯨꯒ ꯍꯧꯖꯤꯛ ꯁꯥꯕꯖꯤꯒ ꯌꯥꯝ ꯈꯦꯠꯅꯔꯦ ꯍꯥꯏꯕ ꯍꯧꯖꯤꯛꯁꯤꯅ ꯍꯦꯛꯇ ꯑꯣꯟꯆꯥꯛꯅꯔꯒ ꯂꯩꯕꯝ ꯆꯥꯕꯝ ꯈꯪꯗꯕꯤ ꯑꯝ ꯇꯧꯌꯦ ꯍꯕ
ꯃꯥꯅꯦ ꯀꯨꯁꯥ
ꯎꯝ
ꯇꯨꯝꯕꯝ ꯂꯥꯛꯄꯝꯒ ꯈꯪꯕ ꯖꯥꯠ ꯅꯠꯇꯦ ꯢꯕꯦꯝꯃꯥ ꯍꯧꯒꯠꯂꯒꯅꯦꯀꯣ ꯆꯠꯂꯦ
ꯎꯝ꯫
ꯁꯥꯕꯗ ꯅꯨꯡꯗꯥꯡ ꯇꯨꯝꯕ ꯌꯥꯗꯦ ꯍꯥꯏꯕ꯫ ꯑꯗꯩꯒꯤ ꯐꯩꯖꯨꯞ ꯁꯨꯞꯇ ꯑꯗꯨꯝ ꯇꯨꯝꯔ ꯍꯩꯅꯗꯕꯒ꯫
ꯍꯣꯏ ꯁꯤꯒꯤ ꯁꯤꯒꯤ ꯍꯩꯅꯕꯤꯁꯦ꯫ ꯃꯤ ꯑꯅꯝꯕ ꯂꯣꯏ ꯂꯩ ꯍꯥꯏꯕ ꯑꯩꯁꯨ ꯇꯧ ꯍꯥꯏꯕ ꯐꯩꯖꯨꯞ ꯌꯥꯥꯎꯗꯗꯤ ꯇꯨꯝꯕ ꯌꯥꯗꯦ ꯍꯣꯏ ꯁꯤꯜꯄꯥ ꯑꯗꯨꯗꯤ ꯑꯩ ꯊꯝꯃꯒꯦꯀꯣ꯫
ꯍꯣꯏ ꯍꯣꯏ ꯊꯝꯃꯣ ꯊꯝꯃꯣ꯫ ꯒꯨꯗ ꯅꯥꯏꯠ꯫
ꯎꯝ